ꯑꯥ
ꯇꯥꯕ꯭ꯔꯣ
ꯀꯩꯗꯧꯅ‌ꯣ
ꯑꯁ ꯍꯧꯖꯤꯛ ꯈꯛꯇ ꯕꯖꯥꯔꯗꯒꯤ ꯍꯜꯂꯛꯑꯒ ꯂꯩꯌꯦ ꯅꯪꯗꯤ
ꯑꯩ ꯀꯣꯟ ꯐ‌ꯦꯡꯉꯤꯅꯦ ꯀꯩꯗꯧꯕ ꯆꯠꯂꯤꯅꯣ ꯕꯖꯥ
ꯑꯁ ꯁꯟ ꯀꯦꯖꯤ ꯇꯪꯈꯥꯏ ꯑꯃꯝꯇ ꯂꯧꯕ ꯆꯠꯄ
ꯋꯥꯎ ꯅꯩꯀ‌ꯣ ꯃꯤ ꯃꯆꯥꯗꯤ ꯁꯟ ꯆꯥꯅꯤ ꯀꯣ ꯑꯩꯒꯤꯁꯨ ꯈꯔ ꯄꯤꯔꯛꯑꯣ ꯑꯗꯨꯅ
ꯍꯣꯏ ꯍꯣꯏ ꯍꯣꯏ ꯄꯤꯔꯛꯀꯦ ꯑꯗꯣ ꯅꯪ ꯅꯪꯗꯤ ꯀꯩ ꯌꯦꯟꯖꯥꯡ ꯆꯥꯔꯒꯦ
ꯉꯁꯥꯏ ꯀꯥꯡꯁꯣꯏ ꯆꯥꯏꯌ‌ꯦ ꯈꯥꯃꯦꯟꯒ ꯑꯂꯨꯒ
ꯑꯣ ꯑꯣ ꯍꯥꯎꯅꯤꯗꯅ ꯏꯆꯝ ꯆꯝꯅ ꯑꯣ
ꯅꯨꯄꯥ ꯑꯃꯅ ꯈꯪꯕ꯭ꯔꯥ ꯆꯍꯤ ꯍꯪꯉꯛꯄ
ꯑꯣ
ꯑꯗꯨꯒ ꯑꯩꯗꯣ ꯈꯔꯁꯨ ꯍꯥꯏꯗꯤ ꯍꯥꯏꯖꯤꯂꯦꯕꯀꯣ ꯑꯩꯅ ꯅꯥꯏꯟꯇꯤꯟ ꯍꯥꯏꯕ ꯑꯗꯨꯒ ꯅꯆꯤꯟ ꯊꯒꯅꯨꯌꯦ ꯀꯩꯅꯣ ꯃꯤꯅ ꯆꯨꯝꯅ ꯍꯥꯏꯔꯒ
ꯋꯥ ꯅꯥꯏꯟꯇꯤꯗꯣ ꯑꯗꯨꯒ ꯌꯥꯔꯦ ꯅꯆꯤꯟ ꯊꯤꯅꯨꯅ ꯍꯥꯏꯕ ꯑꯩꯅ ꯑꯗꯨꯗꯤ ꯀꯌꯥ ꯑꯣꯏꯔꯝꯗꯧ ꯃꯥꯟꯒꯦꯅ ꯍꯥꯏꯕ ꯑꯗꯨꯒ ꯃꯥꯗꯣ ꯁꯨꯃꯥꯏꯅ ꯍꯥꯏꯕ ꯅꯪꯒꯤ ꯗꯤꯄꯤꯗꯨꯒ ꯅꯪꯒꯤ ꯈꯣꯟꯖꯦꯜꯁꯤꯒ ꯍꯥꯏꯔꯗꯤ ꯅꯥꯪꯅꯦ ꯑꯣꯏꯔꯝꯗꯧ ꯃꯥꯜꯂꯦ
ꯍꯥ ꯀꯔꯤ ꯍꯥꯏꯕ
ꯅꯦꯅ‌ꯦ ꯅꯦꯅꯦ ꯑꯣꯏꯔꯝꯗꯧ ꯃꯥꯂꯦ ꯑꯦ ꯍꯣꯏ ꯑꯦꯅꯦꯅꯦꯕꯣ ꯑꯗꯨ ꯆꯍꯤ ꯀꯌꯥꯅꯣ ꯍꯥꯏꯔꯒ ꯇ꯭ꯋꯦꯟꯇꯤ ꯑꯩꯠ ꯇ꯭ꯋꯦꯟꯇꯤ ꯁꯚꯦꯟ ꯍꯥꯏꯌꯦ ꯑꯩ
ꯅꯨꯄꯤꯗ ꯆꯍꯤ ꯍꯡꯕ ꯌꯥꯕ꯭ꯔꯣꯅ ꯅꯪ ꯍꯥꯏꯕ ꯌꯥꯗ꯭ꯔ‌ꯣ ꯅꯨꯄꯤꯗꯗꯤ ꯆꯍꯤ ꯍꯪꯕ ꯌꯥꯗꯦꯅ ꯍꯥꯏꯕ ꯌꯥꯗ꯭ꯔꯣꯅ
ꯑꯩꯒꯤ ꯈꯣꯟꯖꯦꯜꯁꯦ ꯌꯥꯝ ꯑꯍꯟ ꯃꯥꯟꯕ ꯃꯥꯜꯂꯦ ꯅꯨꯄꯥ ꯃꯥꯁꯨ ꯑꯗꯨꯝ ꯍꯥꯏ ꯑꯩꯈꯣꯏꯗꯤ ꯑꯗꯨꯝ ꯈꯪꯕꯒꯤꯅꯦ ꯑꯃ ꯈꯇꯪ ꯅꯇꯦꯍꯥꯏꯕ
ꯑꯗꯨꯗꯤ ꯑꯩꯗꯤ ꯆꯍꯤꯁꯦ ꯄꯨꯔꯥ ꯀꯨꯟ ꯀꯔꯤ ꯍꯥꯏꯕ ꯌꯥꯡꯈꯩꯁꯨ ꯑꯃꯨꯛ ꯌꯥꯡꯈꯩ ꯑꯗꯨꯃꯥꯏꯅ ꯍꯥꯏꯔꯅꯤ
ꯈꯣꯟꯖꯦꯜ ꯈꯣꯟꯖꯦꯜ ꯈꯣꯟꯖꯦꯜꯗꯩ ꯑꯗꯨꯝ ꯆꯠꯄꯅꯦꯕ
ꯑꯩꯒꯤ ꯈꯨꯣꯟꯖꯦꯜꯗꯤ ꯀꯃꯥꯏꯅ ꯇꯧꯒꯦ
ꯑꯩ ꯈꯪꯕ꯭ꯔꯣ ꯑꯩꯈꯣꯏꯗꯤ ꯈꯪꯉꯔꯣꯏꯌꯦ ꯑꯩꯈꯣꯏꯗꯤ ꯑꯗꯨꯝ ꯈꯪꯕꯅꯤꯅ ꯍꯥꯏꯗꯤ
ꯑꯩꯈꯣꯏꯗꯤ ꯑꯗꯨꯝ ꯋꯥꯔꯤ ꯁꯥꯟꯅꯕꯒꯤꯀꯣ ꯑꯗꯣ ꯑꯩꯈꯣꯏ ꯆꯍꯤꯁꯨꯦ ꯑꯗꯨꯝ ꯈꯪꯅꯩꯗꯅ
ꯑꯣ ꯑꯗꯨꯗꯤ ꯍꯣꯏꯗꯤ ꯈꯪꯉꯔꯣꯏꯕ ꯃꯤꯉꯣꯟꯗ ꯍꯪꯒꯗꯕꯅꯦ
ꯅꯪ ꯉꯁꯤ ꯆꯠꯄꯗꯣ ꯌꯥꯝ ꯀꯨꯏꯌ‌ꯦꯅ ꯉꯁꯥꯏ ꯀꯣꯜ ꯇꯧꯔꯛꯀꯦ ꯍꯥꯏꯔꯒ ꯅꯪ
ꯀꯩꯅꯣꯅꯦ ꯑꯩꯈꯣꯏ ꯆ꯭ꯔꯖꯇꯣ ꯄꯨꯡ ꯇꯔꯥꯗ ꯍꯧꯕꯅꯦꯕ
ꯑꯣ
ꯆꯥꯛ ꯆꯥꯊꯣꯛꯑꯒ ꯀꯣ ꯎꯝ ꯁꯦꯟꯇꯔ ꯆꯥꯔꯁꯇꯅꯦꯕ ꯆꯥꯛ ꯆꯥꯊꯣꯛꯑꯒ ꯑꯩꯅ ꯕꯥꯁ ꯑꯗꯣ ꯍꯜꯂꯛꯄꯁꯤꯅ ꯍꯣꯏ ꯃꯣꯏ ꯕꯥꯁ ꯕꯥꯁ ꯑꯗꯨꯝ ꯄꯤꯕꯅꯦ ꯆꯔ꯭ꯆ ꯆꯔ꯭ꯆꯅ ꯍꯥꯏꯗꯤ ꯑꯔꯥꯞ ꯑꯔꯥꯞꯄꯁꯨ ꯂꯩꯗꯅ ꯍꯣꯏ ꯑꯗꯨꯒꯤ ꯁꯤ ꯑꯦꯝ ꯕꯤ ꯁꯤꯗꯗꯤ ꯎꯝ ꯑꯦꯝ ꯕꯤ ꯁꯤꯗꯤ ꯑꯩꯈꯣꯏꯒ ꯈꯔ ꯅꯥꯛꯑꯦꯕ ꯑꯗꯨ ꯑꯣꯏꯔꯁꯨ ꯑꯣꯛꯇꯣꯅ ꯑꯃꯨꯛ ꯆꯠꯀꯅꯦꯕ ꯑꯗꯣ ꯄꯩꯁꯥ ꯆꯪꯉꯤꯗꯅ ꯁꯤꯗꯤ ꯑꯗꯨꯝ ꯐ꯭ꯔꯤꯅꯤꯅ ꯑꯗꯨꯏꯗ ꯑꯗꯨꯝ ꯆꯠꯄ ꯄꯗꯣ ꯍꯜꯂꯛꯄꯁꯦ ꯈꯪꯕ꯭ꯔꯥ ꯑꯃꯨꯛ ꯍꯥꯏꯗꯤ ꯀꯩꯁꯝꯄꯥꯠꯇꯁꯨ ꯁꯉꯥꯏꯄ꯭ꯔꯧꯗꯁꯨ ꯑꯗꯨꯝ ꯃꯤꯁꯦ ꯑꯗꯨꯝ ꯌꯥꯝ ꯂꯩꯩꯌꯦꯕ
ꯑꯣ ꯑꯣ
ꯊꯤꯟꯕꯗꯣ ꯑꯩꯈꯣꯏ ꯃꯐꯝꯁꯦ ꯂꯥꯁꯇ ꯑꯗꯨꯝ ꯇꯥꯏꯌꯦꯕ ꯑꯗꯨꯒꯤ ꯄꯨꯡ ꯑꯃ ꯇꯥꯔꯝꯗꯥꯏꯗ ꯂꯣꯏꯕꯅꯤꯀꯣ ꯉꯁꯤꯁꯦ ꯆꯥꯔꯖꯁꯦ ꯑꯗꯨꯒ ꯊꯜ ꯂꯥꯛꯏꯁꯤꯅ ꯄꯨꯡ ꯑꯅꯤ ꯃꯈꯥ ꯇꯥꯏ ꯇꯥꯔꯅꯦ ꯌꯨꯝ ꯍꯗꯛꯏꯁꯦ ꯉꯁꯤ ꯕꯥꯁꯅ ꯆꯠꯄꯗꯣ
ꯑꯅꯤ ꯃꯈꯥꯏ ꯑ ꯑꯗꯨꯗꯤ ꯂꯥꯞꯄꯦꯅ
ꯂꯥꯞꯄꯒꯤ ꯅꯠꯇꯕ
ꯑ ꯅꯣꯏ ꯂꯥꯁꯇ ꯇꯥꯕ ꯍꯣꯏ ꯍꯣꯏ ꯒ꯭ꯌꯥꯟ ꯇꯥꯔꯦ ꯑꯩ
ꯃꯤꯗꯣ ꯑꯗꯨꯝ ꯊꯤꯟꯕꯅꯦꯕ ꯌꯦꯡꯉꯣ ꯇꯨ ꯑꯃꯨꯛ ꯑꯥ ꯇꯦꯔꯥꯗ ꯑꯃꯨꯛ ꯑꯃꯨꯛ ꯆꯠꯂꯅꯤ ꯀꯩꯁꯥꯝꯄꯥꯗ ꯑꯃꯨꯛ ꯆꯠꯂꯅꯤ ꯁꯉꯥꯏꯄ꯭ꯔꯥꯎꯗ ꯑꯃꯨꯛ ꯆꯠ
ꯑꯗꯨꯝ ꯆꯠꯂꯕ ꯑꯗꯨ ꯅꯣꯏꯁꯨ
ꯍꯣꯏ ꯂꯝ ꯀꯣꯏꯕꯒꯨꯝꯅ ꯆꯠꯄꯅꯦ
ꯎꯝ ꯅꯨꯡꯉꯥꯏꯅ ꯕꯤꯠ ꯑꯃꯗꯅꯤꯅ ꯁꯟꯗꯦ ꯀꯩꯅꯣ ꯁꯟꯗꯦ ꯂꯥꯛꯑꯗꯤ ꯅꯣꯏꯗꯤ ꯀꯣꯏꯕ ꯐꯪꯉꯤꯗꯅ ꯐ꯭ꯔꯤꯗ ꯀꯣꯏꯕꯁꯨ ꯐꯪꯉꯦ ꯆꯥ ꯆꯥꯕꯁꯨ ꯐꯪꯉꯦ
ꯑꯗꯨꯒ ꯑꯗꯨ ꯀꯣꯏꯕ ꯐꯪꯉꯕ ꯂꯝꯕꯤꯗꯨꯅ ꯑꯗꯨꯝ ꯚꯔꯍꯥꯔ ꯇꯧꯔꯅꯤ
ꯑꯗꯨ
ꯎꯝ
ꯉꯁꯤꯁꯨ ꯑꯃꯨꯛ ꯎꯝ
ꯑ ꯉꯁꯤꯗꯣ ꯀꯩꯅꯣ ꯉꯁꯥꯏꯗꯣ ꯁꯟ ꯂꯧꯕ ꯆꯠꯂꯦ ꯁꯟ ꯀꯦꯖꯤ ꯑꯃ ꯄꯤꯌꯨ ꯁꯟ ꯀꯦꯖꯤ ꯇꯪꯈꯥꯏ ꯄꯤꯌꯣ ꯍꯥꯏꯔꯒ ꯀꯣ ꯑꯁꯤ ꯄꯤꯌꯣ ꯑꯁꯤ ꯐꯖꯕ ꯄꯤꯌꯣ ꯍꯥꯏꯔꯒ ꯊꯤꯕ ꯈꯜꯂꯤꯕ ꯗꯨꯀꯥꯟ ꯃꯄꯨꯅ ꯌꯥꯝ ꯐꯨꯅꯤꯡꯉꯖꯥꯠꯅꯤ
ꯑꯗꯨ ꯁꯟꯗꯣ ꯀꯌꯥ ꯄꯤꯒꯦ ꯑꯗꯨꯗ ꯀꯦꯖꯤꯗ
ꯇꯥꯡꯉꯦ ꯑꯩꯈꯣꯏꯗꯗꯤ ꯎꯝ
ꯀꯌꯥ
ꯎꯝ ꯎ ꯐꯥꯏꯚ ꯍꯟꯗ꯭ꯔꯦꯠ ꯄꯤꯌꯦ
ꯀꯦ ꯖꯤ ꯑꯃꯗ
ꯍꯣꯏ
ꯑꯣꯃꯥꯏꯒ
ꯑꯗꯨꯒ ꯑꯣꯛꯅ ꯀꯦꯖꯤ ꯑꯃꯗ ꯐꯣꯔ ꯍꯟꯗ꯭ꯔꯦꯠ ꯑꯩꯠꯇꯤ ꯁꯝꯊꯤꯡ ꯄꯤꯕꯅꯦ
ꯀꯅꯥꯒ ꯆꯠꯂꯤꯕ ꯅꯪꯒꯤ ꯕꯖꯥꯔ
ꯑꯩꯈꯣꯏ ꯑꯁꯤꯗ ꯂꯩꯕꯀꯣ ꯑꯃ ꯑ ꯃꯣꯏꯒꯤꯥ ꯀ ꯑꯃ ꯂꯩꯌꯦꯕ ꯑꯗꯨꯒ ꯆꯠꯄꯅꯦ ꯑꯩꯈꯣꯏ ꯑꯅꯤ ꯆꯠꯂꯒꯀꯣ ꯑꯆꯥꯄꯣꯆꯥꯔ ꯑ ꯂꯨꯄꯥ ꯀꯨꯟ ꯀꯨꯟ ꯄꯤꯕꯈꯣꯏꯅꯤꯒꯤ ꯑꯗꯣ ꯆꯧ ꯂꯧꯕꯗꯣ ꯌꯥꯝ ꯅꯣꯛꯅꯤꯡꯕꯅꯦ ꯆꯧꯗꯨꯁꯨ ꯑꯔꯩ ꯊꯤꯆꯦ ꯄꯤꯕ ꯂꯨꯄꯥ ꯇꯔꯥꯒꯤ ꯅꯣꯛꯅꯤꯡꯕꯅꯦ ꯀꯦꯔꯣꯠꯁꯨ ꯑꯃ ꯌꯥꯎꯋꯦ
ꯆꯧ ꯇꯔꯥꯒꯤ ꯂꯧꯕ ꯌꯥꯕ꯭ꯔꯥꯅꯦ
ꯍꯣꯏ ꯇꯔꯥꯒꯤ ꯂꯧꯕ ꯌꯥꯏꯌꯦ ꯃꯈꯣꯏꯗꯤ
ꯐꯩꯅ ꯑꯗꯨꯒꯤ
ꯍꯣꯏ ꯑꯩꯈꯣꯏ ꯑꯩꯈꯣꯏꯗꯗꯤ ꯍꯥꯏꯔꯤꯗꯤꯀꯣ ꯀꯔꯤꯅꯣ ꯑꯃ ꯑꯥ ꯑꯁꯤ ꯑꯁꯤ ꯂꯩꯐꯝ ꯅꯠꯇꯕ ꯑꯃ ꯈꯈꯤꯇꯪ ꯂꯥꯞꯂꯒ ꯆꯠꯂꯗꯤꯀꯣ ꯃꯣꯃꯣ ꯐꯀꯣ ꯌꯥꯝ ꯆꯥꯎ ꯆꯥꯎꯅ ꯄꯤꯌꯦ ꯍꯥꯏꯕꯅꯤ ꯂꯨꯄꯥ ꯇꯔꯥꯒꯤ ꯐꯥꯎ ꯑꯗꯨꯒ ꯌꯥꯡꯈꯩꯒꯤꯁꯨ ꯌꯥꯝ ꯆꯥꯎ ꯆꯥꯎ ꯆꯥꯎꯅꯀꯣ ꯕꯤꯛ ꯃꯣꯃꯣꯗꯣ ꯑꯗꯨꯗꯣ ꯄꯤꯕꯅꯦ ꯑꯩꯈꯣꯏ ꯑꯩꯈꯣꯏꯒꯤꯗꯤ ꯃꯣꯃꯣ ꯑꯃꯗ ꯂꯨꯄꯥ ꯐꯥꯏꯚ ꯄꯤꯌꯦ ꯑꯩꯈꯣꯏ ꯀꯦꯟꯇꯤꯟꯗ
ꯑꯣ ꯁꯀꯌꯣ ꯌꯥꯝ ꯐꯥꯏꯅ ꯑꯗꯨꯗꯤ
ꯎꯝ ꯑꯗꯨꯝ ꯆꯥꯛ ꯆꯥꯅꯤꯡꯉꯁꯨ ꯑꯗꯨꯝ ꯆꯥꯛ ꯆꯥꯔꯦ ꯑꯩꯈꯣꯏꯗꯤ ꯑꯌꯨꯛꯇ ꯆꯥꯛ ꯆꯥꯕ ꯂꯣꯏꯔꯅꯤꯗꯅ ꯍꯣꯏ ꯑ ꯑꯌꯨꯛꯇ ꯆꯥꯛ ꯆꯥꯕ ꯂꯣꯏꯔꯅꯤ ꯑꯗꯨꯒ ꯑꯃꯨꯛ ꯀꯣꯂꯦꯖ ꯆꯠꯄ ꯀꯥꯟꯗ ꯑꯩꯗꯤꯀꯣ ꯑꯃꯛꯦꯦꯟ ꯇꯤꯟ ꯆꯪꯉꯅꯤ ꯑꯃꯨꯛ ꯆꯥꯛ ꯆꯥꯕ ꯆꯪꯒꯅꯤ ꯑꯃꯨꯛ ꯍꯜꯂꯛꯑꯅꯤ ꯑꯃꯨꯛ ꯍꯜꯂꯛꯑꯒ ꯑꯃꯨꯛ ꯑ ꯆꯥ ꯊꯛꯑꯅꯤ ꯑ ꯀꯔꯤꯅꯣ ꯅꯣꯏꯈꯠꯄꯁꯤꯗꯤ ꯅꯨꯡꯉꯥꯏꯔꯍꯦ
ꯑꯗꯨꯃꯥꯏꯅ ꯆꯥꯔꯗꯤ ꯅꯣꯏꯕ ꯇꯥꯕ
ꯍꯣꯏ ꯑꯗꯨꯒ
ꯂꯦꯛꯛꯇꯕꯤꯗ ꯑꯗꯨꯝ ꯄꯥꯔꯗꯤ
ꯎꯝ ꯎꯝ ꯊꯕꯛꯁꯨ ꯀꯣ ꯌꯥꯝꯅ ꯀꯩꯅꯣ ꯎꯝ ꯇꯧꯗꯕꯅꯤꯅꯀꯣ
ꯍꯣꯏ ꯀꯣꯂꯦꯖ ꯆꯠꯂꯅꯤ ꯑꯃꯨꯛ ꯍꯜꯂꯛꯑꯅꯤ ꯍꯥꯏꯗꯤ ꯌꯨꯝꯗ ꯂꯩꯔꯗꯤ ꯍꯥꯏꯗꯤ ꯍꯨꯃꯥꯡ ꯈꯔ ꯊꯣꯛꯀꯗꯕ ꯊꯕꯛꯇꯣ ꯑꯗꯨꯝ ꯂꯩꯗꯅ
ꯍꯣꯏ ꯑꯗꯨ ꯍꯨꯃꯥꯡꯁꯨ ꯊꯣꯛꯇ꯭ꯔꯦ ꯏꯪꯁꯨ ꯏꯪꯕꯅꯤꯅꯀꯣ ꯑꯗꯨꯒ ꯏꯪꯁꯨ ꯏꯪꯉꯦ ꯑꯗꯨꯒꯤ ꯁ꯭ꯋꯦꯇꯔ ꯑꯃꯨꯛ ꯑꯗꯨꯝ ꯍꯥꯞꯄꯒ ꯑꯃꯨꯛ ꯆꯠꯀꯅꯤ ꯑꯗꯨꯒ ꯑꯃꯨꯛ ꯍꯜꯂꯛꯑꯅꯤ ꯉꯥꯏꯍꯥꯛꯇꯪ ꯋꯥꯔꯦꯅ ꯑꯃꯨꯛ ꯇꯨꯝꯃꯅꯤ ꯇꯨꯝꯊꯣꯛꯑꯅꯤ ꯇꯨꯝꯊꯣꯛꯄ ꯂꯣꯏꯕ ꯀꯥꯟꯗ ꯀꯣꯟ ꯀꯔꯤ ꯀꯔꯥ ꯑꯃꯨꯛ ꯂꯧꯊꯣꯛꯑꯅꯤ ꯂꯧꯊꯣꯛꯄ ꯂꯣꯏꯔꯒ ꯑꯗꯨꯝ ꯑꯉꯥꯡ ꯉꯥꯏꯍꯥꯛꯇꯪ ꯁꯦꯟꯅꯒꯅꯤ ꯑꯗꯨꯃꯥꯏ ꯇꯧꯔꯒ ꯂꯩꯕꯤꯒꯤ ꯋꯦꯠꯀꯁꯦ ꯂꯣꯁ ꯇꯧꯕ ꯉꯝꯗ꯭ꯔꯦ ꯑꯩꯗꯣ ꯑꯗꯨꯝ ꯅꯣꯏꯈꯠꯄ ꯑꯗꯨꯝ ꯇꯧꯔꯦ
ꯏꯪꯁꯨ ꯏꯪꯕꯅꯤꯅꯀꯣ ꯊꯕꯛ ꯇꯧꯕꯁꯨ ꯇꯜꯂꯦ
ꯍꯣꯏ ꯍꯣꯏ ꯇꯜꯂꯦ ꯌꯥꯝꯅ ꯑꯦ ꯑꯁꯤꯗꯁꯨꯀꯣ ꯍꯧꯖꯤꯛ ꯐꯥꯎ ꯈꯤꯇꯪ ꯈꯤꯇꯪꯕꯨꯗꯤ ꯏꯪꯉꯦ ꯑꯗꯨꯕꯨ ꯍꯟꯗꯛꯇꯤ ꯍꯥꯏꯔꯗꯤ ꯈꯤꯇꯪ ꯁꯥꯏ ꯍꯥꯏꯌꯦ ꯑꯗꯣ ꯑꯩ ꯌꯨꯝ ꯊꯣꯛꯂꯛꯄ ꯀꯥꯟꯗꯀꯣ ꯌꯥꯝ ꯁꯥꯔꯅꯤ ꯈꯜꯂꯨꯕꯗ ꯑꯩꯁꯦ ꯋꯥꯔꯕꯅꯦ
ꯎꯝ
ꯏꯪꯕ ꯃꯐꯝꯗ ꯂꯩ ꯂꯩꯔꯒ ꯀꯣ ꯑꯗꯨꯗ ꯊꯣꯛꯂꯛꯄ ꯀꯥꯟꯗꯀꯣ ꯎꯝ ꯈꯥꯡꯒꯗꯧꯕ ꯑꯩꯒꯤ
ꯀ ꯌꯥꯎ
ꯅꯨꯡꯁꯥ
ꯎꯝ ꯑꯗꯣ ꯅꯪꯗꯤ ꯎꯝ ꯑꯗꯨ ꯌꯨꯝ ꯀꯔꯝ ꯀꯥꯟ ꯆꯠꯇꯣꯏꯅꯣ
ꯈꯪꯗꯦ ꯑꯩ ꯀꯝ ꯀꯥꯟ ꯆꯠꯇꯣꯏꯅꯣ
ꯂꯝꯕꯤꯗꯤ ꯆꯠꯊꯣꯛ ꯆꯠꯁꯤꯟꯕ ꯅꯨꯡꯉꯥꯏꯕꯔꯥ ꯅꯪꯕꯣ
ꯑꯗꯨꯝ ꯁꯀꯣꯔ ꯌꯥꯎꯔꯒ ꯀꯣ ꯆꯠꯄꯅꯦ ꯑꯗꯣ ꯈꯪꯗꯦ ꯑꯩꯈꯣꯏ ꯍꯟꯗꯛ ꯑꯥꯒꯁꯇ ꯑꯦꯛꯖꯥꯝ ꯇꯧꯅꯤ ꯍꯥꯏꯕꯅꯦꯕ
ꯑ
ꯑꯗꯣ ꯑꯣꯐꯤꯁꯦꯜ ꯅꯣꯇꯤꯁ ꯑꯣꯏꯅꯗꯤ ꯊꯣꯛꯇ꯭ꯔꯤ ꯑꯗꯣ ꯈꯪꯗ꯭ꯔꯦ ꯀꯃꯥꯏꯅ ꯇꯧꯗꯨꯅꯣ ꯑꯦꯛꯖꯥꯝꯁꯦ ꯊꯥꯕ ꯈꯔꯅ ꯊꯥꯕ ꯌꯥꯔꯣꯏ ꯈꯣꯠꯂꯣꯏꯅ ꯍꯥꯏꯕꯅꯦꯕ
ꯎꯝ
ꯍꯥꯏꯗꯤ ꯑꯩꯈꯣꯏꯗꯣ ꯏꯔꯥꯡ ꯇꯧꯕꯅꯤꯅ ꯀꯣꯂꯦꯖꯇꯣ ꯑꯗꯨꯒꯤ
ꯎꯝ ꯑꯩꯈꯣꯏꯗꯤ ꯎꯝ ꯑꯩꯈꯣꯏꯗꯤ ꯑꯦꯛꯖꯥꯝꯁꯨ ꯂꯣꯏꯔꯦ ꯑꯦꯛꯖꯥꯝ ꯂꯣꯏꯔꯒ ꯑꯩꯗꯣ ꯀꯔꯤ ꯇꯧꯁꯦꯅ ꯈꯜꯂꯤꯅꯦ ꯑꯦꯛꯖꯝ ꯂꯣꯏꯔꯦ ꯑꯦꯛꯖꯥꯝ ꯂꯣꯏꯔꯒ ꯊꯣꯛꯂꯛ ꯑꯃꯨꯛ ꯌꯨꯝ ꯊꯣꯛꯂꯛꯑꯒ ꯑꯩꯗꯣ ꯌꯨꯝꯗ ꯉꯥꯏꯍꯥꯛ ꯂꯩꯔꯒ ꯑꯃꯨꯛ ꯎꯝ ꯎꯝ ꯅꯣꯏ ꯅꯣꯏꯔꯣꯝ ꯁꯥꯏꯠꯇꯀꯣ ꯂꯥꯛꯑꯒ ꯀꯔꯤ ꯀꯔꯤ ꯇꯧꯁꯤꯒꯦꯅ ꯈꯜꯂꯤꯅꯦ ꯄꯥꯔ ꯇꯥꯏꯝ ꯍꯥꯏꯕꯗꯤ ꯑꯩ ꯇꯧꯅꯤꯡꯗꯕꯀꯣ ꯍꯥꯏꯕꯗꯤ ꯃꯤ ꯌꯥꯝ ꯍꯥꯏꯅꯩ ꯄꯥꯔꯠ ꯇꯥꯏꯝꯒꯨꯝꯕ ꯇꯧꯕ ꯃꯤꯁꯤꯡꯕꯨꯀꯣ ꯌꯥꯝ ꯑ ꯀꯔꯤ ꯍꯥꯏꯕ ꯊꯥꯖꯕ ꯂꯩꯗꯕꯗꯣ ꯑꯣ
ꯗꯥꯥꯏ ꯌꯧꯔꯦꯗꯅ
ꯍꯣꯏ ꯇꯥꯔꯤꯕꯣ ꯇꯥꯕ꯭ꯔꯣ ꯏꯇꯥ ꯇꯥꯕ꯭ꯔꯣ ꯅꯪꯒꯤ ꯈꯣꯟꯖꯦꯜ ꯇꯥꯗ꯭ꯔꯦꯅꯦ ꯑꯩꯁꯦ ꯇꯥꯕ꯭ꯔꯣ ꯇꯥꯕ꯭ꯔꯣ